ꯍꯦꯜꯂꯣ
ꯍꯦꯜꯂꯣ ꯇꯕ꯭ꯔꯥ
ꯍꯣꯏ ꯇꯥꯏꯌꯦ ꯅꯪꯗꯤ
ꯑꯣ ꯇꯥꯕ꯭ꯔꯣ ꯑꯧ ꯇꯥꯏꯌꯦ ꯇꯥꯏꯌꯦ
ꯎꯝ ꯅꯨꯡꯉꯥꯏꯔꯤꯕ꯭ꯔꯣ
ꯅꯨꯡꯉꯥꯏꯔꯤ ꯍꯥꯏꯇꯥꯔꯦ ꯑꯗꯨꯕꯨ ꯉꯁꯤꯅ ꯅꯥꯕ ꯍꯧꯔꯦ
ꯑꯣ ꯅꯪꯔꯣ
ꯍꯣꯏ
ꯑꯣ ꯉꯁꯤꯗꯤ ꯑꯁ ꯌꯥꯝꯅ ꯁꯥꯏꯗ ꯑꯗꯨꯒꯤ ꯅꯪ ꯑ ꯀꯝꯗꯧꯔꯤꯒꯦ
ꯑꯦ ꯑꯗꯨꯝ ꯂꯩꯔꯤꯗ ꯎꯝ ꯅꯪ ꯑꯥ ꯀꯣꯂꯦꯖ ꯀꯥꯕ꯭ꯔ
ꯍꯣꯏ ꯀꯣꯂꯦꯖ
ꯀꯣꯂꯦꯖ ꯀꯥꯔꯒ ꯂꯩꯌꯦ ꯑꯣ ꯁꯦꯃꯦꯁ
ꯁꯤ ꯁꯦꯀꯦꯟ ꯌꯤꯌꯔꯅꯦ ꯁꯦꯀꯦꯟ ꯌꯤꯌꯔ
ꯑꯣ ꯑꯗꯨꯗꯤ ꯄꯨꯔꯥ ꯖꯨꯅ꯭ꯤꯌꯔꯅꯤꯅꯦ
ꯑꯣ ꯅꯪꯗꯤ
ꯅꯪꯗꯤ ꯍꯥ ꯑꯩꯗꯤ ꯐꯣꯔꯠ ꯌꯤꯌꯔꯁ ꯀꯥꯔꯗꯤ ꯍꯟꯗꯛꯅ ꯑꯦꯛꯖꯥꯝ ꯊꯥꯔꯒ ꯂꯣꯏꯒꯗꯕ ꯑꯗꯣ ꯑꯩ ꯊ꯭ꯔꯤ ꯌꯤꯌꯔꯁ ꯐꯥꯎ ꯀꯥꯕ
ꯑꯣ ꯑꯗꯨꯗꯤ ꯆꯍꯤ ꯑꯅꯤ ꯒꯦꯞ ꯂꯩꯔꯦ ꯑꯣ ꯑꯗꯨꯗꯤ ꯆꯍꯤ ꯑꯅꯤ ꯒꯦꯞ ꯂꯩꯔꯦꯀꯣ
ꯑꯍꯣꯏ ꯑꯅꯤ ꯑꯍꯨꯝ ꯂꯩꯔꯝꯅꯤ ꯑꯍꯨꯝ
ꯍꯣꯏꯅꯦ ꯅꯪꯗꯤ ꯁꯦꯅ꯭ꯤꯌꯔꯅꯦ
ꯌꯥꯔꯦ ꯍꯦꯍꯦ
ꯀꯩ ꯍꯤꯟꯖꯥꯡ ꯆꯥꯔꯦ ꯉꯁꯤ ꯑꯌꯨꯛ
ꯉꯁꯤ ꯍꯪꯒꯥꯝ ꯆꯥꯔꯦ
ꯑꯣꯌꯦ ꯉꯁꯤ ꯍꯪꯒꯥꯝ ꯆꯥꯕ ꯌꯥꯝꯃꯦꯍꯦ
ꯍꯥꯥ
ꯉꯁꯤ ꯃꯤ ꯁꯤꯡ ꯍꯪꯒꯥꯝ ꯆꯥꯕ ꯌꯥꯝꯃꯦꯕ
ꯑꯣ ꯅꯪꯗꯤ
ꯑꯩꯗꯤ ꯗꯥꯜ ꯆꯥꯏ ꯍꯪꯒꯥꯝ ꯆꯥꯅꯤꯡꯉꯦ ꯆꯥꯕ ꯐꯪꯗ꯭ꯔꯦ ꯍꯟꯗꯛꯀꯤ
ꯎꯝ ꯉꯝꯗꯤ ꯍꯣꯏ ꯈꯔ ꯍꯧꯕꯗꯤ ꯍꯧꯋꯦꯗ
ꯑꯁ ꯑꯩꯁꯨ ꯅꯍꯥꯟꯗꯣ ꯏꯊꯟꯇ ꯔꯦꯟ ꯂꯩꯕ ꯀꯥꯟꯗ
ꯍꯣꯏ
ꯍꯪꯒꯥꯝ ꯈꯛꯇ ꯊꯣꯡꯉꯒ ꯆꯥꯕꯅꯦꯕ ꯑꯗꯨ ꯅꯣꯡꯃꯗꯤ ꯑꯑꯥ ꯊꯨꯝꯗꯣ ꯈꯔ ꯌꯥꯝꯅ ꯊꯥꯛꯄ ꯏꯁ ꯅꯝꯐꯨ ꯆꯥꯕꯅꯦ ꯑꯗꯨ ꯅꯨꯃꯤꯠꯇꯤ ꯍꯤꯟꯖꯥꯡ ꯊꯨꯝꯃꯟꯕ ꯑꯗꯨ ꯅꯨꯃꯤꯠ
ꯎꯝ ꯅꯪꯗꯤ ꯕꯣꯜꯒꯨꯝꯕ ꯌꯦꯡꯗ꯭ꯔꯣꯅꯦ
ꯌꯦꯡꯉꯦ ꯍꯣꯏ ꯗꯨꯕꯨ ꯑꯩ ꯄꯥꯝ ꯕ ꯇꯤꯝ ꯅꯠꯇ꯭ꯔꯗꯤ ꯌꯦꯡꯗꯦꯗ
ꯎꯝ ꯅꯪꯒꯤ ꯗꯤ ꯁꯤꯈ꯭ꯔꯕ꯭ꯔꯣ
ꯍꯣꯏ ꯁꯤꯔꯦ
ꯍꯥ ꯍꯥꯝ ꯀꯔꯤ ꯇꯤꯝꯅꯣ
ꯍꯥ ꯄꯣꯔꯇꯨꯒꯥꯜ
ꯑꯥ ꯆꯞ ꯃꯟꯅꯩꯅ
ꯀꯩꯅꯣ ꯑꯍꯥ ꯑꯗꯨꯒ ꯅꯣꯔꯋꯦ ꯅꯣꯔꯋꯦ ꯑꯃꯨꯛ ꯁꯞꯄꯣꯔꯠ ꯇꯧꯕꯗ ꯅꯣꯔꯋꯦꯁꯨ ꯁꯤꯔꯦ
ꯑꯣ ꯑꯩꯗꯤ ꯍꯧꯖꯤꯛ ꯍꯧꯖꯤꯛ ꯄꯣꯔꯒꯜ ꯁꯤꯕꯅꯤꯅꯀꯣ
ꯎꯝ
ꯑꯥꯔꯖꯦꯟꯇꯤꯅꯥꯒ ꯁ꯭ꯄꯦꯟ ꯁꯤꯔꯗꯤ ꯌꯥꯔꯦ ꯐ꯭ꯔꯥꯟꯁ ꯑꯥ ꯏꯪꯪꯂꯦꯟ ꯐꯩꯅꯦꯜ ꯑꯛ ꯁꯟꯅꯥꯔꯁꯨ
ꯑꯥ ꯍꯣꯏ
ꯃꯈꯣꯏꯅ ꯉꯝꯅꯤꯡꯕ ꯉꯝꯁꯅꯨ ꯑꯗꯨꯕꯨ ꯑꯔꯖꯦꯟꯇꯤꯅꯥ ꯒꯥ ꯁ꯭ꯄꯦꯟ ꯁꯤꯔꯗꯤ ꯌꯥꯔꯦ
ꯍꯣꯏ ꯑꯩꯁꯨ ꯑꯥ ꯑꯥꯔꯖꯦꯟꯇꯤꯅꯥꯕꯨ ꯍꯨꯝ ꯒ ꯑꯥ ꯑꯥꯔꯖꯦꯟꯇꯤꯅꯥ ꯒꯥ ꯁꯥꯟꯅꯕ ꯑꯒꯦꯟꯁ ꯇꯧꯕ ꯃꯤꯁꯤꯡꯗꯣ ꯇꯤꯝꯗꯣ
ꯍꯣꯏ
ꯑꯗꯨꯅꯦ ꯑꯩꯅ ꯁꯞꯄꯣꯔꯠ ꯇꯧꯕ
ꯑꯣ ꯑꯁ ꯑꯥꯔꯖꯦꯟꯇꯤꯅꯥꯗꯤ ꯑꯥꯔꯖꯦꯟꯇꯤꯅꯥꯕꯨ
ꯌꯥꯡꯅꯤꯡꯗꯕ ꯅꯠꯇꯕ ꯀꯣ ꯈꯣꯏꯒꯤꯀꯩ ꯐꯦꯟꯁ ꯁꯤꯡꯗꯣ ꯑꯁ ꯌꯝꯅ ꯐꯥꯎꯔꯦ ꯑꯁ ꯑꯗꯨꯗꯤ ꯁꯥꯎꯅꯤꯡꯕꯁꯦ ꯑꯩꯈꯣꯏꯖꯨ ꯍꯥꯏꯅꯤꯡꯉꯦ ꯑꯗꯨ ꯑꯣꯏꯔꯁꯨ ꯁꯤꯈ꯭ꯔꯕꯅꯤꯅ ꯑꯩꯈꯣꯏꯁꯦ ꯉꯥꯡꯕ ꯌꯥꯗ꯭ꯔꯦꯕ
ꯃꯈꯣꯏꯗꯤ ꯐꯤꯐꯥꯅ ꯁꯞꯄꯣꯔꯠ ꯇꯧꯕꯅꯤꯗ
ꯅꯍꯥꯟ ꯏꯖꯤꯞ ꯀꯦ ꯇꯧꯕꯗꯣ ꯑꯦ ꯅꯨꯡꯉꯥꯏꯇꯕꯅ ꯂꯣꯏꯔꯦ ꯑꯩꯗꯤ
ꯁꯤꯔꯤ ꯍꯣꯏ
ꯉꯝꯒꯅꯤ ꯍꯥꯏꯅ ꯑꯩꯁꯨ ꯏꯁꯇꯦꯇꯁꯇꯄ ꯍꯜꯂꯦꯂꯨꯌꯥ ꯂꯥꯎꯔꯤꯅꯦ
ꯑꯩꯗꯤ ꯍꯥꯞ ꯊꯣꯛꯄ ꯊꯣꯛꯇ꯭ꯔꯕ ꯃꯇꯝꯗꯀꯣ
ꯀꯣ ꯍꯣꯏ
ꯔꯦꯁꯅꯥ ꯐꯦꯁꯕꯨ ꯑꯩꯅ ꯋꯥ ꯉꯥꯡꯅꯤꯡꯕ ꯋꯥ ꯉꯥꯡꯔꯒ ꯃꯦꯖ ꯂꯣꯏꯔꯒ ꯃꯈꯣꯏꯅ ꯑꯩꯕꯨ ꯀꯣꯜ ꯇꯧꯔꯒ ꯀꯣ
ꯑꯗꯨꯅꯦ ꯑꯩ ꯑꯩꯁꯨꯅꯦ ꯍꯣꯏ ꯍꯣꯏ ꯑꯩꯁꯨ ꯑꯩꯁꯨ ꯏꯁꯇꯦꯇꯥꯁꯇ ꯍꯜꯂꯦꯂꯨꯏꯌꯥ ꯄ꯭ꯔꯦꯁꯇ ꯂꯣꯠ ꯀꯥꯏꯅ
ꯍꯥꯏꯔꯒ ꯂꯥꯁꯇꯗꯤ ꯃꯣꯏꯁꯦ ꯑꯗꯨꯝ ꯂꯥꯁ ꯃꯤꯅꯤꯠꯇ ꯑꯗꯨꯝ ꯀꯥꯏꯌꯦ
ꯍꯣꯏ ꯃꯈꯣꯏꯒꯤꯖꯦ ꯈꯔ ꯀꯔꯤ ꯍꯥꯏꯒꯅꯣ
ꯔꯤꯐ꯭ꯔꯤꯅꯀꯣ ꯎꯝ ꯈꯔ ꯄꯔꯁꯦꯜꯂꯤꯇꯤ ꯂꯩꯕꯒꯤꯅꯦ ꯍꯣꯏ ꯑꯗꯨꯒ ꯀꯕꯣꯒ ꯇꯧꯕ ꯅꯨꯃꯤꯠꯁꯨ ꯎꯝ ꯀꯦꯕꯣꯁꯨ ꯍꯩꯌꯦꯅꯥ
ꯍꯣꯏ
ꯈꯤꯇꯪ ꯉꯥꯏꯌꯦꯅ ꯑꯥꯔꯖꯦꯟꯇꯤꯅꯥꯕꯨ ꯄꯣꯍꯟꯅꯤꯡꯉꯥꯏ ꯑꯥꯔꯖꯦꯟꯇꯤꯅꯥꯁꯦ ꯑꯗꯨꯝ ꯑꯦꯛꯁꯇ꯭ꯔꯥ ꯃꯤꯅꯤꯠꯇ ꯑꯗꯨꯝ ꯀꯥꯕ
ꯍꯣꯏ ꯃꯈꯣꯏꯒꯤꯁꯦ ꯗꯥꯎ ꯐꯠꯄ ꯑꯗꯨ ꯑꯗꯨꯒꯤꯅꯦꯗ
ꯑꯥ
ꯂꯥꯁ ꯃꯤꯅꯤꯠꯇꯀꯣ ꯈꯣꯏꯖꯦ ꯑꯗꯨꯝ ꯆꯥꯟꯅꯔ ꯂꯩꯕꯅꯦ
ꯏꯁ ꯏꯖꯤꯞꯀ ꯇꯧꯕꯗꯨꯗꯤ ꯅꯨꯡꯉꯥꯏꯇꯦꯍꯦ
ꯍꯣꯏ ꯏꯖꯤꯞꯁꯨ ꯌꯥꯝꯅ ꯀꯥꯟꯅꯤꯃ
ꯃꯣꯏ ꯄꯦꯟꯗꯕꯒꯤ ꯃꯦꯗꯤꯌꯥꯗ ꯍꯥꯏꯕꯗꯣ ꯃꯣꯏꯁꯨ
ꯍꯣꯏ ꯍꯨꯝ ꯌꯥꯝꯅ ꯄꯦꯟꯇ꯭ꯔꯕ
ꯉꯁꯤꯁꯦ ꯑꯁ ꯄꯨꯡ ꯕꯔꯣ ꯃꯈꯥꯏꯗ ꯑꯣꯏꯔꯗꯤ ꯋꯥꯒꯅꯤ ꯍꯦ ꯇꯨꯝ‍
ꯑꯁ ꯉꯁꯤꯗꯤ ꯌꯦꯡꯒꯅꯤꯍꯦ ꯉꯥꯏꯔꯒ ꯂꯩꯔꯦ
ꯑꯁ ꯐ꯭ꯔꯦꯟꯁ ꯉꯝꯔꯗꯤ ꯐꯅꯤꯀꯣ
ꯍꯣꯏ ꯏꯁꯄꯦꯟ ꯁꯤꯔꯗꯤ ꯌꯥꯔꯦ
ꯎꯝ ꯌꯥꯃꯥꯜ ꯀꯥꯡꯕꯨꯅꯤꯅ ꯏꯁꯄꯦꯟꯗꯤ
ꯑꯁ ꯌꯥꯝꯃꯥꯥꯎꯕꯨ ꯌꯦꯡꯅꯤꯡꯗ꯭ꯔꯦ
ꯄꯤꯛꯀꯅꯤꯛ ꯆꯐꯨ ꯃꯥꯥꯟꯗ꯭ꯔꯣ ꯃꯁꯛꯇꯣ
ꯗꯤꯁ ꯏꯌꯥꯔ ꯑꯗꯨꯝ ꯋꯥꯜ ꯀꯥꯞ ꯆꯪꯂꯒꯀꯣ ꯃꯥꯁꯦ ꯌꯥꯝꯅ ꯐꯧ ꯐꯧꯕ
ꯎꯝ ꯍꯣꯏ
ꯇꯨꯒꯤꯅꯦꯗ
ꯑꯁ ꯄꯣꯔꯇꯨꯒꯜ ꯉꯝꯗꯕ ꯅꯨꯃꯤꯠꯇꯗꯤ ꯑꯁ ꯑꯩꯁꯨ ꯌꯥꯝ ꯀꯞꯄꯅꯤꯍꯦ
ꯍꯣꯏ
ꯔꯣꯅꯥꯜꯗꯣꯒꯤ ꯁꯛꯇꯣ ꯌꯦꯡꯉꯒ ꯑꯍꯦ ꯃꯁꯛꯇꯣ ꯑꯥ ꯅꯨꯡꯁꯤꯃꯟꯕ
ꯍꯣꯏ ꯔꯣꯅꯥꯜꯗꯣ ꯁꯤꯕ ꯅꯨꯃꯤꯠꯇ ꯃꯥꯗꯤ ꯀꯞꯄꯤꯅ
ꯄꯤꯇꯥ ꯎꯝ ꯑꯗꯨꯒ ꯎꯝ ꯅꯦꯃꯥꯔꯗꯣ ꯕ꯭ꯔꯥꯖꯤꯜꯒꯤ ꯅꯨꯃꯤꯠꯇꯣ ꯅꯦꯃꯥꯔꯁꯨ ꯁꯥꯟꯅꯕ꯭ꯔꯥ
ꯀꯩ ꯑꯥꯕ
ꯕ꯭ꯔꯥꯖꯤꯜ ꯁꯥꯟꯅꯕ ꯅꯨꯃꯤꯠꯇꯣ ꯄꯣꯕ ꯅꯨꯃꯤꯠꯇꯣ
ꯍꯣꯏ
ꯑ ꯅꯦꯃꯥꯔ ꯁꯥꯟꯅꯕ꯭ꯔꯥ
ꯍꯣꯏ ꯃꯥ ꯂꯥꯁꯀꯤ ꯁꯥꯅꯥꯔꯒ ꯑꯗꯨꯝ ꯁꯤꯔꯦ
ꯑꯗꯨ ꯀꯔꯤꯒꯤꯔ ꯅꯦꯃꯥꯔꯁꯦ ꯑꯗꯨꯝ ꯃꯈꯣꯡꯗꯣ ꯅꯥꯔ ꯂꯩꯕꯁꯦ
ꯃꯈꯣꯡ ꯅꯠꯇꯦ
ꯇꯦ ꯀꯔꯤꯔꯥ
ꯃꯥ ꯏꯟꯖꯣꯔꯤ ꯆꯠꯄꯗꯣ
ꯍꯣꯏ
ꯈꯣꯡꯁꯨ ꯅꯋꯥꯏ ꯑꯗꯨꯁꯨ ꯃꯥꯒꯤ ꯕꯦꯛꯁꯨ ꯌꯥꯗ꯭ꯔꯦꯕ ꯕꯦꯛ ꯄꯦꯟ ꯑꯣꯏꯕꯀꯣ
ꯑꯣ ꯑꯗꯨꯗꯤ ꯇꯣꯛꯑꯁꯨ ꯌꯥꯔꯦꯅ ꯃꯥ
ꯍꯣꯏ ꯃꯁꯦ
ꯃꯥꯁꯦ ꯂꯥꯁꯅꯦꯕ ꯑꯗꯨꯒꯤ ꯆꯥꯡꯕꯅꯦ ꯅꯨꯡꯗꯤ ꯅꯨꯡꯁꯤꯌꯦ ꯌꯥꯝ ꯀꯞꯄꯗꯣ ꯃꯥꯗꯤ
ꯍꯣꯏ ꯃꯈꯣꯏꯒꯤ ꯔꯣꯅꯥꯜꯗꯣ ꯃꯦꯁꯤ ꯃꯈꯣꯏꯗꯤ ꯂꯥꯁꯅꯤꯅ ꯋꯔꯜ ꯀꯞ
ꯍꯣꯏ ꯑꯗꯨꯒ ꯀꯩꯅꯣ ꯑꯥ ꯔꯣꯅꯥꯜꯗꯣ ꯍꯣꯏꯅ ꯄꯣꯍꯟꯕꯒꯤ ꯇꯤꯝꯗꯨ ꯀꯔꯤꯔꯥ ꯗꯣ
ꯀꯩ ꯍꯥꯏꯕ
ꯔꯣꯅꯥꯜꯗꯣꯒꯅ ꯄꯣꯍꯟꯕ ꯇꯤꯝ ꯑꯃ ꯂꯩꯕꯗꯣ
ꯑꯈꯣꯏ ꯇꯤꯝꯅꯦ
ꯀꯥꯎꯒꯔꯦ ꯔꯣꯅꯥꯜꯗꯣꯒ ꯃꯕꯥꯟꯅꯤ ꯌꯥꯝ ꯇꯤꯟꯅꯕꯅꯦ ꯐ꯭ꯔꯦꯟꯁ ꯑꯣꯏꯕꯅꯤ ꯃꯕꯥꯅꯤ
ꯑꯣ ꯑꯣ ꯑꯣ
ꯑꯣ ꯔꯨꯁꯤꯌꯥ ꯔꯨꯁꯤꯌꯥ
ꯍꯣꯏ ꯍꯣꯏ ꯍꯣꯏ ꯁꯤꯗꯨ ꯌꯥꯝꯅ ꯅꯨꯡꯁꯤꯌꯦ ꯔꯨꯁꯤꯌꯥ ꯑꯁꯤ ꯃꯣꯗ꯭ꯔꯤꯛ ꯃꯣꯗ꯭ꯔꯤꯛꯗꯣ
ꯃꯣꯗ꯭ꯔꯤꯛꯇꯨꯅꯦ ꯍꯥꯏꯕ ꯑꯩ ꯎꯝ
ꯍꯣꯏ ꯃꯥꯒꯤ ꯐ꯭ꯔꯦꯟꯅꯤꯕ ꯔꯦꯜ ꯃꯣꯇ꯭ꯔꯤꯛꯗꯀꯣ
ꯄꯥ ꯗꯨꯁꯨ ꯎꯝ
ꯍꯣꯏ ꯔꯦꯜ ꯃꯣꯗ꯭ꯔꯤꯛꯇꯥ ꯃꯈꯣꯏꯅꯤ ꯑꯗꯨꯝ ꯅꯥꯏꯟꯇꯤꯟ ꯅꯥꯏꯟꯇꯤꯅꯥꯏꯟ ꯒꯨꯝꯕꯗꯀꯣ ꯁ꯭ꯅꯥꯔꯒ ꯂꯩꯕꯅꯦꯕ
ꯎꯝ
ꯑꯗꯣ ꯃꯥ ꯁꯤꯈ꯭ꯔꯕ ꯑꯗꯨꯁꯨ ꯃꯥꯗꯤ ꯈꯔ ꯐꯩꯅ ꯃꯥꯗꯤ ꯅꯣꯛꯔ ꯂꯩꯅ ꯃꯣꯗ꯭ꯔꯦꯛꯗꯤ ꯃꯥꯁꯦ ꯀꯥꯞꯅꯤꯡꯗ꯭ꯔꯦꯕ
ꯑꯥ
ꯍꯦ ꯑꯩꯁꯨ ꯋꯥꯔꯜ ꯀꯞꯁꯅ ꯅꯦꯛꯁ ꯋꯥꯔꯜ ꯀꯞꯗꯤ ꯑꯩꯁꯨ ꯁꯅꯥꯔꯅꯤ
ꯅꯥꯔꯅꯤ ꯆꯦ ꯁꯥꯅꯔꯣ ꯁꯞꯄꯣꯔꯠ ꯇꯧꯕꯤꯔꯒꯦ ꯔꯣꯅꯥꯜꯗꯣ ꯆꯠꯈꯔꯕꯅꯤꯅ ꯍꯝ ꯅꯪꯅ ꯄꯣꯔꯇꯨꯒ ꯑꯥ ꯔꯣꯅꯥꯜꯗꯣꯒꯤ ꯃꯍꯨꯠ ꯑꯣꯑꯁ ꯀꯤꯌꯦꯍꯦ
ꯅꯪ ꯑꯈꯣꯏꯅ ꯐꯨꯜ ꯁꯄꯣꯔꯠ ꯄꯤꯕ ꯇꯥꯔꯦ
ꯑꯩꯁꯦ ꯔꯣꯅꯦꯜꯗꯣ ꯆꯠꯈ꯭ꯔꯕꯅꯤꯅ ꯑꯩ ꯆꯪꯉꯅꯦꯕ
ꯎꯝ ꯑꯗꯨ ꯔꯣꯅꯥꯜꯗꯣꯁꯦ ꯋꯥ ꯋꯥꯔꯜ ꯀꯞ ꯐꯤꯐꯥ ꯋꯥꯔꯜ ꯀꯞ ꯅꯠꯇꯕ ꯑꯇꯣꯞꯄ ꯗꯗꯤ ꯑꯗꯨꯝ ꯁꯥꯟꯅꯒꯅꯤꯀꯣ
ꯁꯟꯅꯥꯒꯗꯕ ꯃꯥꯟꯗ꯭ꯔꯦꯗ ꯃꯥꯗꯤ ꯇꯣꯛ ꯇꯣꯛꯈꯔ꯭ꯦ
ꯍꯩꯁ ꯃꯥ ꯇꯣꯛꯈꯔ꯭ꯗꯤ ꯕꯣꯜ ꯌꯦꯡꯅꯤꯡꯉꯛ ꯑꯔꯣꯏꯗ
ꯃꯥꯗꯤ ꯍꯧꯖꯤꯛ ꯇꯧꯔꯁꯨ ꯃꯥꯒꯤꯗꯤ ꯄꯩꯁꯥ ꯌꯥꯝ ꯂꯩꯅ
ꯍꯣꯢ ꯃꯥꯒꯤ ꯅꯨꯄꯤꯒꯤꯁꯨ ꯁ꯭ꯇꯣꯔ ꯎꯝ ꯃꯣꯏꯗꯤ ꯏꯅꯥꯥꯛꯁꯨ ꯈꯨꯜꯂꯤꯅꯥ
ꯍꯣꯏ ꯐꯣꯔꯇꯤ ꯇꯨꯒꯤ ꯐꯣꯔꯇꯤ ꯇꯨ ꯌꯔꯅꯤꯅ ꯃꯥꯗꯤ ꯁꯟꯅꯕ ꯉꯝꯂꯔꯣꯢ ꯂꯤꯛ ꯀꯨꯝꯕ ꯀꯂ꯭ꯞ ꯀꯨꯝꯕꯁꯨꯝ
ꯕꯁꯨ ꯎꯝ
ꯃꯥꯗꯤ ꯎꯄꯥꯏ ꯂꯩꯇ꯭ꯔꯦ
ꯃꯦꯁꯤ ꯄꯣꯕ ꯉꯥꯏꯔꯤꯅꯦ ꯍꯧꯖꯤꯛꯁꯦ ꯑꯩ
ꯍꯣꯏ ꯃꯦꯁꯤ ꯁꯤꯔꯗꯤ ꯌꯥꯔꯦ
ꯔꯦ ꯍꯥ
ꯑꯥ ꯏꯖꯤꯞꯒ
ꯖꯤꯞꯒ ꯑꯥꯔꯖꯦꯟꯇꯤꯅꯥ ꯁꯟꯅꯥꯕꯗꯣ ꯑꯥ
ꯑꯩ ꯏꯁ ꯑꯔꯖꯦꯟꯇꯤꯅꯥ ꯁꯤꯔꯗꯤ ꯉꯁꯤꯗꯤ ꯇꯨꯝꯕ ꯌꯥꯝ ꯅꯨꯡꯉꯥꯏꯒꯅꯤꯅ ꯂꯩꯕꯅꯦꯕ ꯑꯗꯣ
ꯗꯣ ꯁꯤꯕꯒꯤ ꯇꯨꯝꯕ ꯌꯥ ꯑꯗꯨꯅ ꯑꯩꯁꯨ ꯑꯆꯥꯄꯣꯠꯀꯥ ꯑꯣꯗꯔ ꯇꯧꯔꯤꯅꯦ ꯑꯣꯟꯂꯥꯏꯟꯗ ꯑꯗꯨ ꯅꯨꯃꯤꯠꯇꯣ
ꯍꯣꯏ ꯈꯔ ꯀꯩ ꯍꯥꯏꯒꯅꯣ ꯑꯩꯈꯣꯏꯅ ꯑꯗꯨꯝ ꯑꯗꯨꯒꯨꯝꯕꯕꯨ ꯃꯥꯏꯟ ꯇꯧꯕꯗꯤ ꯀꯔꯤꯁꯨ ꯀꯥꯢꯕ ꯂꯩꯇꯦꯗ
ꯇꯦꯗꯥ ꯍꯣꯢ
ꯑꯗꯨꯁꯨ ꯈꯔ ꯈꯔ ꯅꯨꯡꯉꯥꯏꯗꯕ ꯂꯩꯕ ꯑꯗꯨꯒꯤ ꯑꯁ ꯇꯨꯝꯕ ꯌꯥꯗꯕ ꯃꯥꯏꯟ ꯇꯧꯗ꯭ꯔꯁꯨ ꯌꯥꯞ
ꯗꯁꯨ ꯌꯥꯕꯅꯦꯕꯥ ꯑꯗꯨꯒꯨꯝꯕꯗꯨ ꯅꯠꯇꯦ ꯑꯥꯔꯖꯦꯟꯇꯤꯅꯥ ꯐꯦꯟꯁꯨ ꯑꯥꯔꯖꯦꯟꯇꯤꯅꯥ ꯉꯝꯃꯗꯤ ꯇꯨꯃꯤꯟ ꯂꯩꯌꯨꯕ ꯉꯝꯈ꯭ꯔꯦꯕ ꯀꯣ ꯑꯩꯈꯣꯏꯗꯤ ꯇꯨꯃꯤꯟ ꯂꯩꯌꯦꯅ ꯑꯁ ꯉꯝꯃꯁꯨ ꯉꯝꯗ꯭ꯔꯁꯨ ꯃꯣꯏꯗꯤꯀꯣ ꯑꯁ
ꯃꯈꯣꯢ ꯌꯥꯗ꯭ꯔꯦꯗ
ꯉꯁꯤ ꯒꯨꯝꯕ ꯁꯟꯅꯥꯕꯔꯣ ꯅꯡ ꯁꯥꯟꯅꯗꯦ
ꯎꯝ ꯅꯨꯡꯉꯥꯏꯌꯦꯅꯣ ꯅꯡ ꯒꯦꯝ
ꯑꯣꯟꯔꯥꯢꯟ ꯒꯦꯝꯖꯨ ꯍꯩꯅꯤ ꯑꯣꯟꯂꯥꯏꯟ ꯅꯠꯇꯦ ꯑꯩ ꯁꯥꯅꯕꯗꯤ ꯑꯣꯐꯂꯥꯏꯟꯅꯦ ꯑꯣ ꯀꯨꯝꯕꯔꯣ ꯍꯣ ꯎꯝꯍꯨꯝ ꯅꯠꯇꯦꯗ ꯐꯣꯟꯗ ꯅꯠꯇꯦꯗ
ꯑꯣ
ꯑꯩꯗꯤ ꯀꯦꯔꯣꯝꯒ ꯕꯦꯠꯃꯤꯟ__